ꯊꯕꯣ ꯃꯤ ꯑꯃꯒꯤ ꯃꯥꯒꯤ ꯃꯤ ꯑꯃꯒꯤ ꯇꯥꯛꯁꯇꯨ ꯌꯥꯝ ꯐꯪꯉꯦ ꯑꯩꯅ ꯑꯩꯉꯣꯟꯗ ꯊꯥꯔꯛꯏꯅꯦ ꯁꯤ ꯆꯨꯝꯕ꯭ꯔꯥ ꯂꯥꯟꯕ꯭ꯔꯥꯅꯦ ꯑꯩ
ꯍꯥꯏꯕꯗꯤ
ꯀꯨꯟꯊ꯭ꯔꯥꯗꯣ ꯃꯥꯏꯗꯤ ꯀꯨꯟꯊ꯭ꯔꯥ ꯍꯦꯜꯂꯒ ꯐꯪꯕ ꯈꯪꯕ꯭ꯔꯥ
ꯈꯪꯗꯦ ꯅꯪꯒꯤꯁꯨ ꯅꯥꯏꯟꯇꯤꯕꯨ ꯑꯣꯏꯕ ꯑꯁ ꯑꯗꯨꯗꯤ ꯍꯥꯏ ꯑꯗꯨ ꯌꯧꯋꯦ ꯍꯥꯏꯕ ꯅꯠꯇ꯭ꯔꯣ ꯑꯗꯨ ꯀꯃꯥꯏꯅ ꯇꯧꯕ꯭ꯔꯣ
ꯈꯪꯗꯁꯨ
ꯑꯗꯨꯗꯤ ꯌꯥꯝꯃꯃꯅꯤꯅꯦ ꯅꯪꯒꯤꯗꯤ
ꯑꯦ ꯐꯪꯗꯦ ꯇꯥꯗꯗꯣ ꯍꯣꯏ
ꯃꯥꯏ ꯇꯗ
ꯏꯉꯗ ꯃꯥꯏꯒꯤꯁꯤ ꯀꯃꯥꯏ ꯌꯧꯕꯅꯣꯅꯦ ꯅꯤꯐꯨ ꯌꯧꯋꯦꯅꯦ ꯑ ꯅꯤꯐꯨ ꯐꯣꯔꯇꯤ ꯊ꯭ꯔꯤ ꯌꯧꯕ ꯋꯥꯟꯅꯦ
ꯎꯁ ꯍꯦꯟꯃꯟꯗ꯭ꯔꯣ ꯃꯥꯏꯗꯨꯗꯤ
ꯎꯔꯀꯣ
ꯎꯝ
ꯎꯝ ꯎꯝ ꯃ ꯑꯣꯁꯤ ꯆꯦ ꯀꯁ ꯂ ꯁ ꯌꯨꯖꯔꯗꯤ ꯑꯟꯗꯔꯁꯇꯦꯟꯀꯣꯕꯤꯔ ꯊꯥꯛ
ꯀꯗ ꯑ ꯉꯥꯡꯉꯤꯗꯣ
ꯑꯗꯨ ꯃꯤ ꯃꯥꯒꯤ ꯚꯣꯏꯁ ꯃꯦꯁꯦꯁ ꯇꯥꯕꯗ ꯑꯥꯎꯅꯦ
ꯅꯪꯁꯨ ꯀꯔꯤꯔꯣꯗ ꯁꯦꯔꯥꯟ ꯇꯨꯔꯥꯟ ꯌꯥꯝ ꯇꯧꯋꯦ
ꯎꯝ
ꯅꯪ ꯑꯗꯨ ꯑꯗꯨꯒꯤ ꯀꯥꯟꯅꯕ ꯂꯩꯕꯗꯣ ꯈꯪꯕ꯭ꯔꯅꯤꯅ ꯀꯥꯟꯅꯗꯕ ꯂꯩꯕꯗꯣ ꯎꯝ ꯈꯪꯉꯒ ꯍꯣꯏ ꯌꯥꯏꯅꯦ ꯑꯌꯥ
ꯈꯪꯗꯦ
ꯀꯥꯟꯅꯗꯕꯗꯤ ꯈ ꯈꯪꯕ꯭ꯔꯥ
ꯀꯔꯤ ꯍꯥꯏꯕ꯭ꯔꯥ ꯑꯩ ꯒ꯭ꯌꯥꯟ ꯇꯥꯗ꯭ꯔꯦ ꯅꯪꯒꯣ
ꯅꯪ ꯍꯧꯖꯤꯛ ꯊꯥꯕꯗꯣ
ꯍꯣꯏ
ꯑꯩꯈꯣꯏ ꯈꯪꯕ ꯅꯠꯇ꯭ꯔꯣ
ꯈꯪꯉꯦ
ꯑꯗꯨꯗꯤ ꯅꯒ ꯀꯔꯤ ꯊꯥꯕꯔꯣ ꯈꯪꯉꯦ ꯍꯥꯏꯔꯒ ꯑꯣ ꯍꯥꯏꯏꯌꯦꯦ ꯒ꯭ꯌꯥꯟ ꯇꯥꯗ꯭ꯔꯤ ꯍꯧꯖꯤꯛꯐꯣ
ꯑꯥꯗꯦ ꯀꯔꯤ ꯍꯥꯏꯕꯅꯣ ꯑꯩ ꯒ꯭ꯌꯥꯟ ꯇꯥꯑꯒꯦ
ꯑꯁ ꯅꯪꯅ ꯍꯧꯖꯤꯛ ꯃꯤꯅ ꯊꯥꯔꯛꯄꯒꯤ ꯃꯈꯣꯟ ꯊꯣꯛꯍꯜꯂꯦꯗꯅ
ꯑꯥ ꯑꯣ ꯑꯣ ꯍꯣꯏ ꯍꯣꯏ ꯑꯩꯗꯣ ꯃꯥꯒꯤꯗꯣ ꯍꯣꯏ ꯆꯨꯝꯃꯦ ꯆꯨꯝꯃꯦ
ꯑꯗꯨꯗ ꯏꯕꯥꯅꯤꯒꯤ ꯀꯥꯟꯅꯕ ꯂꯩꯇꯦ ꯍꯥꯏꯕꯅꯤꯗ
ꯃꯥꯅꯤ ꯃꯥꯅꯤ ꯑꯩꯒꯤꯗꯣ ꯍꯧꯖꯤꯛꯀꯤꯗꯣ ꯎꯄꯥꯏ ꯂꯩꯇꯕꯩꯅꯤ ꯁꯥꯎꯕ ꯌꯥꯗꯦ
ꯢꯁ ꯁꯥꯎꯕꯅꯤ ꯁꯥꯎꯗꯦꯗ ꯑꯩ ꯌꯥꯝ ꯁꯥꯎꯒꯟꯕ ꯃꯤ ꯃꯥꯟꯕ꯭ꯔꯣ
ꯅꯪꯖꯦ ꯌꯥꯝ ꯁꯥꯎꯒꯟꯕ ꯃꯤ ꯃꯥꯜꯂꯦꯅꯦ
ꯁꯥꯎꯒꯟꯗꯕꯅꯦꯗ ꯑꯩ ꯅꯪꯉꯣꯟꯗ ꯁꯥꯎꯔꯝꯃꯣꯏꯗ
ꯍꯣꯏꯗ ꯅꯪ ꯌꯥꯝ ꯐꯩꯗ
ꯑꯩꯗꯤ ꯐꯥꯒꯤ ꯇꯧꯔꯒ ꯑꯁ ꯅꯪ ꯍꯥꯏꯃꯜꯂꯦꯍ ꯄꯨꯡꯌꯥꯢꯇ ꯍꯥꯏꯒꯅꯨ ꯀꯣ
ꯅꯪꯃꯨꯛ ꯐꯕ ꯅꯨꯄꯤ ꯐꯪꯉꯔꯣꯏꯗ ꯄꯨꯟꯁꯤꯗ
ꯌꯥꯝ ꯊꯕꯛ ꯆꯤꯜꯂꯤꯅꯦ ꯅꯪꯖꯦ
ꯆꯤꯟꯗꯦ
ꯌꯥꯝ ꯊꯕꯛ ꯆꯤꯜꯂꯦꯀꯣ
ꯊꯕꯛ ꯆꯤꯟꯗꯦ
ꯅꯪ
ꯑꯩ ꯀꯩ
ꯅꯪ ꯀꯔꯤ ꯀꯔꯤ ꯍꯥꯏꯁꯤ꯭ꯔꯥ ꯈꯪꯗ꯭ꯔꯦꯅꯦ
ꯑꯦꯖꯦ ꯀꯔꯤ ꯍꯥꯢꯅꯤꯡꯕꯒꯤꯔ ꯅꯪꯅ ꯑꯗꯨ ꯅꯪ ꯑꯥꯔꯖꯦꯟꯇꯤꯅꯥꯒꯤ ꯐꯦꯟ ꯅꯠꯇꯕ꯭ꯔꯣ
ꯅꯠꯇꯦ
ꯔꯣꯅꯥꯜꯗꯣꯒꯤꯔꯣ
ꯑꯩꯗꯤ ꯄꯣꯔꯇꯨꯀꯒꯜꯒꯤꯅꯦ
ꯑꯗꯨꯅꯤꯅꯦ ꯅꯪꯅꯅꯦ ꯃꯤ ꯉꯁꯣ ꯌꯦꯡꯅꯤꯡꯕꯗꯨ ꯌꯦꯡꯕ ꯐꯪ ꯑꯥꯁ ꯆꯦꯇꯁ ꯉꯥꯛꯇ ꯌꯦꯡꯕ ꯐꯪꯉꯦ ꯎꯄꯥꯏ ꯂꯩꯇꯦ
ꯑꯩꯅꯦꯀꯣ ꯑꯁ ꯑꯩ ꯌꯥꯝ ꯂꯥꯟꯈ꯭ꯔꯦ ꯑꯗꯨꯒꯤ ꯃꯊꯪꯗꯗꯤ ꯇꯧꯔꯔꯣꯏ
ꯃꯊꯪꯗꯗꯤ ꯇꯧꯔꯔꯣꯏ ꯑꯗꯣ ꯉꯁꯤꯗꯣ ꯑꯩꯗꯣ ꯉꯟꯅ ꯇꯨꯝꯈ꯭ꯔꯁꯨꯀꯣ ꯅꯪꯗꯣ ꯑꯩꯉꯣꯟꯗ ꯀꯣꯜ ꯇꯧꯔꯛꯑꯣꯀꯣ
ꯇꯧꯔꯛꯀꯅꯤ ꯉꯁꯤꯗꯤ ꯑꯩꯗꯤ ꯉꯁꯤꯗꯤ ꯄꯨꯔꯥ ꯇꯨꯝꯔꯣꯏ ꯉꯁꯤꯗꯤ ꯌꯦꯡꯒꯅꯤ ꯑꯔꯖꯦꯟꯇꯤꯅꯥꯒꯤ ꯐꯦꯁ ꯅꯠꯇꯦꯀꯣ ꯑꯗꯨ ꯑꯣꯏꯔꯁꯨ ꯔꯥꯟꯗ ꯑꯣꯐ ꯊꯥꯔꯇꯤ ꯇꯨ ꯑꯣꯏꯕꯅꯤꯅꯀꯣ ꯑꯗꯨꯝ ꯌꯦꯡꯕꯤꯔꯒꯦ
ꯑꯩꯗꯤ ꯅꯝꯗꯗꯤ ꯗꯣ ꯅꯝꯐꯨꯗ
ꯑꯩꯗꯤ ꯇꯨꯝꯗꯤ ꯇꯨꯡꯅꯤꯡꯗꯦ ꯇꯨꯡꯅꯤꯡꯗ꯭ꯔꯤ ꯑꯩꯗꯤꯉꯁꯥꯢ ꯐꯖꯟ ꯇꯨꯝꯈ꯭ꯔꯦ ꯁꯔꯥꯢ ꯑꯥꯐꯇꯔꯅꯨꯟꯗ
ꯑꯗꯨꯗꯤ ꯐꯩꯅꯦ ꯑꯩꯗꯤ ꯇꯨꯝꯗꯦ ꯇꯨꯝꯕ ꯃꯇꯝꯁꯨ ꯂꯩꯇꯦ ꯑꯩꯒꯤ
ꯑꯁ ꯑꯗꯨꯅꯦ ꯑꯁ ꯅꯪ ꯇꯨꯝꯕ ꯃꯇꯝꯁꯨ ꯂꯩꯇꯦ ꯋꯥꯔꯤꯈꯛ ꯁꯥꯔꯦ ꯄꯥꯈꯪꯁꯤꯡꯕꯨ ꯑꯩꯒꯤ ꯍꯥꯏꯕꯩꯁꯨ ꯏꯟꯗ꯭ꯔꯦ
ꯑꯩ ꯋꯥꯔꯤꯁꯥꯅꯤꯡꯉꯥꯢ ꯃꯇꯝꯕꯧ ꯂꯩꯇꯦ ꯑꯩꯅ ꯋꯥꯔꯤ ꯁ ꯁꯥꯕꯗ ꯑꯌꯨꯛꯇ ꯅꯪꯒ ꯋꯥꯔꯤ ꯁꯥꯏꯗꯅ
ꯍꯣꯏ
ꯃꯔꯤꯔꯛ ꯁꯥꯏꯗꯅ
ꯎꯝ
ꯑꯗꯨꯝ ꯑꯗꯨ ꯑꯗꯨ ꯐꯥꯎꯗꯤ ꯑꯩ ꯈꯔ ꯐ꯭ꯔꯤ ꯑꯣꯏꯌꯦꯕꯀꯣ ꯊꯕꯛ ꯂꯩꯇꯕꯒꯤ ꯑꯉꯥꯡ ꯇꯨꯝꯕꯒꯤ ꯑꯗꯨ ꯃꯇꯨꯡꯗ ꯅꯪ ꯊꯝꯈꯤꯕ ꯃꯇꯨꯡꯗ ꯑꯩꯗꯣ ꯀꯩꯅꯣ ꯇꯧꯔꯦ ꯁ꯭ꯀꯨꯜ ꯑꯉꯥꯡ ꯊꯤꯟꯕ ꯑꯁꯤ ꯏꯆꯦ ꯑꯩꯈꯣꯏꯒ ꯄꯨꯟꯅ ꯆꯠꯂꯦ ꯑꯗꯨ ꯊꯤꯜꯂꯝꯃꯒ ꯑꯃꯨꯛ ꯌꯧꯔꯒ ꯑ ꯑꯉꯥꯡꯗꯣ ꯇꯨꯝꯗꯕꯅꯤꯅ ꯋꯥꯔꯤ ꯁꯥꯟꯅꯕꯗ ꯅꯨꯡꯉꯥꯏꯔꯣꯏ ꯍꯥꯏꯕ꯭ꯔ ꯑꯩꯗꯣ ꯁꯥꯟꯅꯗ꯭ꯔꯦꯕ ꯑꯗꯨꯒ ꯑꯃꯨꯛ ꯑꯉꯥꯡ ꯇꯨꯝꯃꯒꯗꯤ ꯑꯩꯗꯤ ꯐ꯭ꯔꯤ ꯑꯣꯏꯌꯦꯕ
ꯎꯝ
ꯑꯩ ꯑꯩꯅ ꯋꯥꯔꯤ ꯁꯥꯟꯅꯁꯦ ꯍꯥꯏꯕ ꯃꯇꯝ ꯃꯇꯝꯗꯣ ꯑꯉꯥꯡ ꯇꯨꯝꯕ ꯃꯇꯝꯗꯅꯦ
ꯑꯣ
ꯑꯗꯣ ꯑꯗꯨ ꯃꯥꯏ ꯃꯇꯝ ꯐꯪꯕꯗ ꯑꯩꯅ ꯁꯥꯟꯅꯁꯦ ꯍꯥꯏꯕꯅꯤ ꯃꯇꯝ ꯂꯩꯇꯦ ꯑꯩ ꯀꯅꯥꯒꯁꯨ ꯋꯥꯔꯤ ꯁꯥꯟꯅꯗꯦ ꯑꯩꯅ ꯃꯔꯛ ꯃꯔꯛꯇ ꯍꯥꯏꯕꯗꯨ ꯉꯥꯛꯇꯅꯤ
ꯑꯣꯀꯦ ꯊꯖꯩꯇꯥ ꯑꯩꯗꯤ ꯅꯪꯕꯨ ꯊꯖꯩ
ꯎꯝ ꯅꯪꯒꯤꯗꯣ
ꯑꯇꯣꯞ ꯑꯇꯣꯞꯄ ꯊꯥꯖꯗ꯭ꯔꯁꯨ ꯅꯪꯕꯨꯗꯤ ꯊꯥꯖꯩ ꯅꯪꯃꯛꯄꯨꯗꯤ ꯊꯥꯖꯩ
ꯑꯁ ꯑꯁ ꯑꯁ ꯑꯁ ꯅꯪꯒꯤꯗꯣ ꯀꯩꯅꯣ ꯃꯥꯜꯂꯦꯗ ꯑꯇꯣꯞꯄ ꯑꯇꯣꯞꯄꯔꯣꯝꯗ ꯍꯥꯏ ꯃꯥꯜꯂꯦꯗ ꯑꯇꯣꯞꯄ ꯃꯤ ꯊꯥꯖꯔꯁꯨ ꯑꯩꯕꯨꯗꯤ ꯊꯥꯖꯗ꯭ꯔꯦ ꯍꯥꯏꯕꯒꯤ ꯇꯥꯏꯞꯇ
ꯅꯠꯇꯦ ꯅꯠꯇꯦ ꯑꯁꯦꯡꯕ ꯍꯥꯏꯕꯅꯤ ꯑꯩ ꯊꯃꯣꯏ ꯁꯦꯡꯅ ꯊꯃꯣꯏ ꯁꯦꯡꯅ ꯍꯥꯏꯕꯅꯤꯗ
ꯑꯁꯦꯡꯕ ꯑꯩ ꯁꯣꯟ ꯑꯩ ꯑꯩꯅ ꯋꯥꯔꯤ ꯌꯥꯝ ꯁꯥꯟꯅꯕꯗꯨ ꯅꯪꯅꯦ ꯑꯃꯗꯨꯅꯦ ꯑꯗꯣ ꯑꯩꯈꯣꯏ ꯈꯨꯟꯒꯤ ꯂꯩꯁꯥꯕꯤ
ꯎꯝ
ꯑ ꯑꯩꯈꯣꯏ ꯒ꯭ꯔꯨꯞꯇ ꯌꯥꯎꯕ ꯅꯨꯄꯥꯁꯤꯡ ꯃꯌꯥꯝ ꯍꯥꯏꯗꯤꯀꯣ ꯇꯧꯔꯛꯀꯦ ꯍꯥꯏꯔꯁꯨ ꯑꯩ ꯃꯇꯝ ꯂꯩꯇꯦꯕꯀꯣ ꯍꯥꯏꯗꯤ ꯃꯣꯏꯅ ꯇꯧꯔꯛꯀꯦ ꯍꯥꯏꯕ ꯀꯥꯟꯗ ꯑꯩ ꯃꯇꯝ ꯁꯪꯗꯦ ꯑꯗꯨꯒ ꯅꯣꯏꯗ ꯑꯩꯅ ꯑꯃꯨꯛꯀ ꯇꯧꯔꯛꯀꯦ ꯍꯥꯏꯔ ꯀꯥꯟꯗ ꯅꯣꯏ ꯑꯃꯨꯛꯀ ꯐ꯭ꯔꯤ ꯑꯣꯏꯗꯅ
ꯎꯝ
ꯑꯁꯤ ꯉꯥꯛꯇꯅꯦ ꯃꯇꯝꯗꯣ ꯆꯥꯟꯅꯗꯕꯀꯣ
ꯍꯣꯢꯅꯦ
ꯑꯗꯨꯒꯤꯅꯦ ꯑꯩꯅ ꯅꯣꯏ ꯉꯥꯛꯇ ꯋꯥꯔꯤ ꯁꯥꯕꯗꯣ ꯑꯇꯣꯞꯄ ꯃꯌꯥꯝ ꯁꯥꯕ ꯌꯥꯏꯑꯦꯕ ꯑꯗꯨꯝ ꯆꯥꯟꯅꯗꯦ ꯕꯥ ꯑꯩꯒꯤ ꯇꯥꯏꯃꯤꯡꯗꯨꯒ
ꯑꯗꯨꯗꯤ
ꯀꯔꯤ
ꯑꯗꯨ ꯅꯪ ꯑꯗꯨ ꯅꯪ ꯑꯩꯅ ꯍꯥꯏꯕ ꯌꯥꯔꯔꯣꯏ
ꯀꯔꯤꯅꯣ ꯅꯪꯅ ꯑꯃꯨꯛ ꯍꯥꯏꯕ
ꯑꯩꯅ ꯍꯥꯏꯕ ꯋꯥꯁꯤ ꯅꯪ ꯌꯥꯔꯔꯣꯏ
ꯑꯁ ꯅꯪ ꯀꯔꯤ ꯋꯥ ꯍꯥꯏꯕ꯭ꯔꯣ ꯅꯪ ꯀꯔꯤ ꯋꯥ ꯍꯥꯏꯕ꯭ꯔꯣ
ꯑꯩꯅ ꯅꯍꯥꯜ ꯍꯥꯢꯈꯤꯕꯗꯣ
ꯑꯁ ꯅꯍꯥꯟꯒꯤ ꯋꯥꯗꯦ ꯑꯩ ꯅꯤꯡꯁꯤꯡꯗꯦꯗ ꯑꯩꯗꯤ ꯈꯨꯗꯛ ꯈꯨꯗꯛ ꯋꯥ ꯅꯤꯡꯁꯤꯡꯕꯅꯤ ꯅꯍꯥ ꯑꯅꯤꯗꯤ ꯅꯤꯡꯁꯤꯡꯗ꯭ꯔꯦ
ꯌꯥꯝ ꯌꯥꯝ ꯐꯦꯛ ꯁꯥꯗꯕꯤ ꯃꯑꯣꯡꯅꯤꯅꯦ
ꯑꯦꯁ ꯁꯤꯁ ꯋꯥꯔꯤꯁꯦ ꯅꯪꯒꯤꯗꯣ ꯁꯨꯝ ꯆꯤꯡꯅꯔꯦꯕꯣ ꯅꯨꯄꯤꯒꯁꯨ ꯋꯥꯔꯤ ꯌꯥꯝ ꯁꯥꯟꯅꯩ ꯍꯥꯏꯌꯦ ꯅꯨꯄꯤ ꯑꯇꯣꯞꯄꯗꯁꯨ ꯑꯩꯅ ꯍꯥꯏꯕ ꯌꯥꯔꯔꯣꯏ ꯇꯧꯔꯝꯒꯅꯤ ꯅꯪ ꯑꯩ ꯁꯨꯝ ꯆꯁꯤꯡꯅꯔꯦ
ꯐꯅꯤꯏ ꯐꯅꯤꯕꯣꯏꯒꯤ ꯑꯩ ꯑꯩꯒꯤ ꯋꯥꯗꯤ ꯂꯧꯗꯕꯤ ꯐꯅꯕꯣꯏꯒꯤ ꯋꯥ ꯌꯥꯝ ꯂꯧꯋꯤꯅꯦꯀꯣ
ꯂꯧꯗꯦꯗ ꯆꯞ ꯃꯥꯟꯅꯩꯗ ꯃꯥꯅ ꯍꯥꯏꯕꯁꯨ ꯆꯝꯕꯅꯩ ꯃꯥꯁꯨ ꯅꯨꯄꯤ ꯌꯥꯝ ꯋꯥꯔꯤ ꯁꯥꯏ ꯍꯥꯏꯌꯦ ꯑꯩꯅꯁꯨ ꯑꯗꯨꯝ ꯍꯥꯏꯌꯦꯅ ꯃꯥꯗꯤ ꯑꯗꯨꯝ ꯍꯥꯏꯕꯅꯦ ꯅꯪꯗꯤ ꯐꯠ ꯌꯥꯝ ꯇꯧꯔꯝꯒꯅꯤ ꯍꯥꯏꯔꯒ ꯑꯥ ꯇꯧꯋꯦ ꯑꯩꯗꯤ ꯑꯗꯨꯝ ꯇꯧꯕꯅꯦ ꯀ ꯌꯥꯝ ꯁꯥꯊꯤꯕꯅꯦꯒ ꯑꯗꯨꯝ ꯍꯥꯏꯕꯅꯦ ꯃꯥꯗꯤ
ꯎ ꯐꯅꯤꯕꯣꯏ ꯅꯨꯡꯉꯥꯏ ꯐꯅꯤ ꯒꯤ ꯋꯥ ꯌꯥꯝꯅ ꯌꯥꯗꯅꯦꯅꯤ
ꯑꯩꯈꯣꯏ ꯇꯤꯜꯂꯛ ꯆꯞ ꯃꯥꯟꯅꯩꯌꯦ ꯅꯪꯒꯤꯁꯨ ꯃꯥꯒꯤꯁꯨ
ꯑ
ꯑꯩ ꯈꯦꯅꯕꯜ ꯂꯩ ꯇ ꯀꯥꯏ ꯅꯕꯥꯅꯤ ꯃꯔꯛꯇ ꯈꯦꯠꯅꯕ ꯂꯩꯇꯦ ꯂꯣꯏꯅ ꯆꯨꯝꯃꯦ
ꯑꯗ ꯑꯩꯅ ꯍꯥꯏꯕꯁꯦ ꯅꯪ ꯀꯩꯗꯧꯉꯥꯏ ꯉꯥꯏꯒꯦ ꯍꯥꯏꯕꯣ
ꯍꯥ
ꯑꯩꯅ ꯍꯥꯏꯕꯁꯤ ꯅꯪꯕꯨꯗꯤꯡꯃꯛ ꯌꯥꯒꯦ ꯍꯥꯏꯕ꯭ꯔꯣ ꯑꯩꯗꯤ ꯉꯥꯏꯒꯦꯕ ꯀꯩꯁꯨ ꯍꯥꯏꯥꯏꯗꯦ ꯅꯪ ꯅꯪꯅ ꯅꯪꯅ ꯃꯇꯝ ꯆꯪꯒꯅꯤ ꯍꯥꯏꯔꯁꯨ ꯀꯁꯨ
ꯑꯦ ꯋꯥꯔꯤꯗꯣ ꯉꯥꯏꯕ ꯉꯝꯒꯦꯔꯣ
ꯎ ꯃꯥꯏꯖꯔꯦꯒ
ꯋꯥ ꯉꯥꯏꯒꯦ ꯍꯥꯏꯗꯤ ꯉꯥꯏꯍꯟꯒꯦꯅꯦ
ꯀꯌꯥꯝ ꯀꯨꯏꯅ ꯉꯥꯏ ꯀꯌꯥꯝ ꯀꯨꯏꯅ ꯉꯥꯏꯌꯣ ꯍꯥꯏꯕ꯭ꯔꯣ
ꯑꯩꯈꯣꯏꯗꯤ ꯆꯍꯤ ꯃꯔꯤꯃꯨꯛ ꯂꯩꯈꯤꯅꯤꯍꯦ ꯑꯍꯨꯝꯃꯨꯛ
ꯑꯣ ꯌꯥꯏ ꯌꯥꯏ ꯀꯥꯏꯗꯦꯗ ꯑꯗꯨꯣꯝꯅ ꯁꯝꯅꯤꯗ
ꯆꯍꯤꯗꯣ ꯌꯥꯝ ꯅꯧꯔꯤꯕ ꯍꯧꯖꯤꯛ ꯑꯣꯡꯂꯤ ꯀꯩꯅꯣ ꯉꯥꯛꯇꯅꯦꯕ ꯀꯨꯟ ꯃꯉꯥ ꯉꯥꯛꯛꯇꯗꯗ ꯀꯔꯤ ꯇꯧꯒꯔꯣ
ꯉꯥꯏꯖꯔꯒꯦꯀꯣ ꯑꯗꯨꯗꯤꯀꯣ
ꯉꯥꯏꯔꯣ ꯉꯥꯏꯔꯣ ꯀꯥꯎꯔꯦꯗ ꯅꯪꯅ ꯑꯩꯉꯣꯟꯗꯩ ꯆꯍꯤ ꯑꯅꯤ ꯍꯟꯕꯀꯣ ꯃꯅꯦꯅ
ꯃꯍꯟꯕ ꯅꯠꯇꯦꯗ ꯅꯠꯇ꯭ꯔꯥ ꯑꯦꯗꯖꯁ ꯇꯧꯕ ꯌꯥꯏꯗꯅ
ꯅꯕꯥꯅꯤ ꯆꯞ ꯃꯥꯟꯅꯩꯌꯦ
ꯁꯤꯟꯇ꯭ꯔꯣ
ꯌꯥꯏ
ꯌꯥꯝ ꯍꯟꯕ ꯅꯠꯇꯦꯕ
ꯅꯠꯇꯦ ꯅꯠꯇꯦ ꯑꯁ ꯐꯅꯤꯕꯣꯏꯗꯣ ꯂꯥꯏꯔꯤꯛ ꯌꯦꯡꯒꯦ ꯍꯥꯏꯅꯦ ꯊꯥꯖꯕ꯭ꯔꯅꯦ
ꯃꯥ ꯑꯩꯅ ꯍꯥꯏꯗ꯭ꯔꯣ ꯃꯥꯒꯤ ꯋꯥ ꯊꯥꯖꯔꯨꯅꯨꯅ
ꯎꯝ ꯑꯩ ꯀꯣꯜ ꯇꯧꯔ ꯂꯩꯌꯦꯅ ꯍꯥꯏꯕꯤꯕ ꯃꯉꯣꯟꯗ ꯑꯗꯨꯒ ꯑꯣꯈꯦ ꯍꯥꯏꯌꯦ ꯃꯥꯅ ꯑꯗꯨꯒ ꯑꯩꯅ ꯅꯪꯗꯤ ꯍꯥꯏꯔꯒ ꯂꯥꯏꯔꯤꯛ ꯌꯦꯡꯒꯦ ꯍꯥꯏꯌꯦ ꯁꯤꯕꯨ ꯊꯥꯖꯕ꯭ꯔꯣ ꯅꯪ ꯎ ꯑꯩꯅ ꯌꯥꯝ ꯊꯥꯖꯕ꯭ꯔꯣ ꯎꯝ ꯃꯁꯤꯡ ꯊꯤꯕꯅꯦ ꯃꯥ ꯋꯥꯔꯤ ꯁꯥꯔꯝꯒꯅꯤ
ꯋꯥꯔꯤ ꯁꯥ ꯂꯩꯕꯅꯤ ꯅꯨꯄꯥ ꯀꯗꯥꯔ ꯌꯥꯝ ꯍꯥꯏꯕꯅꯤ ꯃꯥꯁꯦ
ꯇꯥꯖꯒꯦꯅꯣꯕ
ꯂꯥꯏꯔꯤꯛ ꯄꯥꯛꯒꯦ ꯍꯥꯏꯔꯒ ꯑꯣꯟꯂꯥꯏꯟꯗ ꯑꯗꯨꯝ ꯂꯩꯕꯗꯣ
ꯎꯝ ꯎꯝ
ꯎꯆꯤꯟ ꯌꯥꯝ ꯊꯤꯅꯀꯣ
ꯈꯪꯗ꯭ꯔꯦ ꯈꯪꯗ꯭ꯔꯦ ꯀꯟꯅꯅꯥ ꯃꯆꯤꯟ ꯊꯤꯕ꯭ꯔꯥ ꯑꯩꯁꯨ ꯈꯪꯗ꯭ꯔꯦ
ꯌꯥ ꯅꯪ ꯑꯩ ꯃꯤꯆꯪꯅ ꯂꯩꯇꯦ ꯐꯩ ꯐꯩ ꯅꯪ ꯅꯨꯡꯉꯥꯏꯅꯤ ꯅꯪ
ꯃꯥ ꯃꯥ ꯃꯆꯤꯟ ꯌꯥꯝ ꯊꯤꯕꯅꯦꯕ
ꯎꯝ ꯑꯩꯒꯤ ꯃꯤ ꯆꯪꯗ ꯂꯩꯇꯦꯅꯦꯀꯣ ꯅꯪ
ꯑꯩꯒꯤ ꯃꯤ ꯆꯪꯅꯤ ꯑꯩꯅ ꯉꯥꯡꯕꯁꯦ ꯅꯪꯒꯤ ꯃꯤ ꯆꯪꯅꯤꯅꯦ
ꯀꯔꯤ ꯃꯤꯅ ꯍꯥꯏꯔꯒ ꯅꯪ ꯐꯅꯤꯄꯣꯏꯒ ꯅꯪ ꯌꯥꯝ ꯃꯤ ꯆꯪꯑꯣꯢꯌꯦ ꯐꯩ ꯐꯩ
ꯑꯩꯅ ꯅꯪꯒꯤ ꯃꯤꯆꯪ ꯆꯪꯉꯦ ꯑꯗꯨ ꯅꯪꯅꯗꯤ ꯑꯩꯒꯤ ꯃꯤꯆꯪ ꯆꯪꯗꯦ
ꯏꯁ ꯑꯩꯗꯤ ꯅꯪ ꯃꯤꯆꯪ ꯍꯪꯉꯤꯁꯤꯗꯤ ꯑꯩꯅ ꯍꯪꯕ ꯅꯠꯇ꯭ꯔꯣ ꯐꯅꯤꯕꯣꯏ ꯂꯥꯏꯔꯤꯛ ꯌꯦꯡꯒꯦ ꯍꯥꯏꯕ ꯊꯥꯖꯕ꯭ꯔꯣ ꯍꯥꯡꯕ ꯅꯠꯇ꯭ꯔꯣ
ꯅꯪ ꯑꯅꯦꯛꯄꯣꯏꯒꯤ ꯃꯤꯆꯪ ꯌꯥꯝ ꯆꯪꯉꯦ ꯀꯣ ꯑꯩ ꯑꯩ ꯊꯥꯎꯔꯅꯤꯀꯣ
ꯏꯁ ꯁꯥꯎꯒꯅꯨ ꯁꯥꯎꯒꯅꯨ ꯀꯤꯌꯦꯀꯣ
ꯅꯪ ꯐꯅꯤꯕꯣꯏꯒꯤ ꯃꯤꯆꯪ ꯌꯥꯝ ꯆꯪꯉꯦ
ꯏ
ꯎ ꯁꯔ
ꯏꯁ ꯂꯥꯏꯔꯤꯛ ꯌꯦꯡꯕ ꯁꯥꯏ ꯃꯆꯤꯟ ꯊꯤꯕ ꯂꯥꯏꯔꯤꯛ ꯌꯦꯡꯉꯦꯌꯦ ꯄꯤꯗꯤꯑꯣ ꯌꯦꯡꯉꯒ ꯂꯥꯢꯔꯤꯛ ꯌꯦꯡꯉꯦ ꯍꯥꯏꯌꯦꯅꯦ
ꯈꯪꯗ꯭ꯔꯦ ꯈꯪꯗ꯭ꯔꯦ ꯃꯥꯁꯦ ꯉꯁꯤꯗꯤ ꯃꯥꯁꯦ ꯉꯁꯤꯗꯤ ꯌꯥꯝ ꯆꯪꯗꯦ ꯍꯥꯏꯌꯦ ꯃꯒꯤꯗꯣ
ꯑꯁ ꯑꯩꯉꯣꯟꯗꯗꯤ ꯌꯥꯝꯃꯦꯅꯃ
ꯑ ꯍꯣꯢ ꯉꯣꯟꯗꯗꯤ ꯉꯁꯥꯏ ꯈꯪꯗꯦ ꯅꯪꯉꯣꯟꯗ ꯋꯥ ꯑꯃ ꯉꯥꯡꯉꯤ ꯑꯩꯉꯣꯟꯗ ꯋꯥ ꯑꯃ ꯉꯥꯡꯉꯤ ꯚꯥꯞ ꯇꯥꯗ꯭ꯔꯦ ꯑꯩꯁꯨ
ꯍꯥꯏꯗꯤ ꯑꯩꯉꯣꯟ ꯑꯩꯒꯤ ꯆꯪꯕꯗꯣ ꯅꯪ ꯎꯏꯅ ꯑꯩꯒꯤꯗꯤ
ꯍꯣꯏ ꯍꯣꯏ
ꯑꯗꯣ ꯑꯩꯉꯣꯟꯗꯒꯤꯗꯤ ꯃꯥꯅ ꯌꯥꯝꯃꯦ ꯍꯥꯏꯕ ꯃꯥꯏꯗꯣ ꯅꯥꯏꯟꯒ ꯀꯌꯥꯅꯣ ꯑꯣꯏꯕꯅꯦ ꯃꯁꯤ ꯆꯪꯕꯗꯣ ꯅꯪꯉꯣꯟꯗꯁꯨ ꯍꯥꯏꯕ꯭ꯔ
ꯍꯣꯏ ꯑꯩꯉꯣꯟꯗꯗꯤ ꯑꯗꯨꯝꯥꯏꯅꯗꯤ ꯍꯥꯏꯗꯤꯦ ꯃꯥ ꯌꯦꯛꯇꯣꯏꯒꯤꯦ ꯃꯗ ꯑꯗꯨ ꯃꯥꯗꯤ ꯌꯥꯝ ꯌꯥꯝ ꯐꯪꯉꯤꯅꯦ ꯑꯗꯨꯝ ꯊꯥꯎꯕ ꯖꯥꯠꯅꯤꯅꯦ ꯃꯥꯁꯦ
ꯅꯪꯗꯤ ꯋꯥꯔꯤ ꯌꯥꯝ ꯁꯥꯟꯅꯩ ꯅꯪ ꯈꯪꯗꯕ꯭ꯔꯣ
ꯅꯨꯄꯤ
ꯁꯥꯗꯦ ꯍꯥꯏꯕꯗꯨ ꯃꯆꯤꯟ ꯊꯤꯕꯅꯦ
ꯎꯝ